ꯇꯥꯏ ꯇꯥꯏ ꯇꯥꯏ ꯍꯥꯏꯕꯤꯔꯛꯑꯣ
ꯑꯦ ꯀꯩꯗꯧꯔꯤꯅꯣ
ꯍꯧꯖꯤꯛꯁꯦ ꯑꯔꯨꯕ ꯊꯕꯛ ꯑꯃ ꯄ꯭ꯔꯣꯁꯦꯁ ꯇꯧꯒꯦꯅ ꯀꯟꯅ ꯏꯁꯤꯡ ꯇꯥꯕ ꯊꯤꯔꯤ
ꯑꯣ ꯏꯁꯤꯡ ꯇꯥꯕ ꯊꯤꯔꯤꯕ
ꯑ ꯏꯁꯤꯡꯁꯦ ꯇꯥꯔꯝꯗꯕ ꯍꯥꯏꯇꯥꯔꯦ
ꯀꯩꯅꯥ ꯅꯣꯏꯇ ꯏꯁꯇꯤꯡ ꯏꯁꯤꯡ
ꯏꯁꯤꯡ ꯈꯔ ꯋꯥꯔꯦ ꯑꯩꯈꯣꯏꯁꯦ
ꯑꯩꯈꯣꯏꯗꯤ ꯀꯩꯝ ꯇꯧꯗꯦꯗ
ꯍꯣꯏ ꯑꯥ ꯇꯥꯔꯥꯝꯃꯦ ꯅꯥꯀꯟ ꯑꯃꯗꯗꯤ ꯑꯅꯤ ꯑꯍꯨꯝ ꯂꯩꯌꯦ ꯑꯩꯈꯣꯏꯖꯨ
ꯑꯩꯈꯣꯏꯁꯨ ꯃꯔꯛ ꯑꯃ ꯏꯁꯤꯡꯗꯣ ꯋꯥꯔꯛꯄꯅꯦ ꯑꯗꯣ ꯍꯧꯖꯤꯛꯇꯣ ꯃꯣꯏꯒꯤ ꯑ ꯋꯥꯇꯔ ꯁꯄ꯭ꯂꯥꯏꯗꯣ ꯑꯅꯧꯕ ꯑꯃ ꯄꯥꯏꯔꯦꯕ
ꯑꯥ
ꯑꯗꯨꯗꯨꯅ ꯑꯩꯈꯣꯏꯗꯤ ꯇꯦꯡꯀꯤ ꯅꯨꯡꯉꯥꯏꯔꯦ ꯇꯦꯡꯀꯤꯗꫭ ꯐꯨꯜ ꯍꯥꯞꯆꯜꯂ ꯊꯝꯍꯧꯔꯦ ꯑꯗꯨꯗꯨꯒ ꯑꯗꯨꯗꯨꯒ ꯋꯥꯠꯂꯛ ꯋꯥꯠꯂꯛꯄꯗꯣ ꯑꯗꯨꯝ ꯀꯧꯕ ꯍꯥꯏꯗꯤ ꯈꯔ ꯁꯤꯖꯤꯟ ꯏꯁꯤꯡ ꯍꯦꯛ ꯊꯥꯒꯠꯈꯤꯕꯒ ꯇꯦꯡꯀꯤꯗꯨꯗꯤ ꯑꯗꯨꯝ ꯐꯨꯜ ꯑꯣꯏꯍꯟꯕ ꯍꯥꯏꯇꯥꯔꯦ
ꯑꯣ ꯑꯩꯈꯣꯏ ꯇꯦꯡꯀꯤꯗꯤ ꯑꯗꯨꯝ ꯇꯦꯡꯀꯤꯗꯤ ꯑꯗꯨꯝ ꯐꯨꯜ ꯑꯣꯏꯔ ꯂꯩꯌꯦ ꯑꯗ ꯃꯈꯥꯗꯒꯤ ꯊꯒꯠ ꯊꯒꯠꯂꯛꯅꯕ ꯃꯤꯗꯣ
ꯑꯥ
ꯀꯨꯝꯕ ꯇꯟꯕꯗꯣ
ꯑꯁ
ꯑꯗꯨꯒꯤ ꯑꯗꯨꯝ ꯇꯧꯅ ꯂꯩꯕ ꯍꯥꯏꯇꯥꯔꯦ
ꯅꯣꯏ ꯀꯦꯌꯥꯔ ꯇꯦꯀꯔꯗꯨꯗꯤ ꯀꯩꯗꯧ ꯂꯩꯩꯕ
ꯀꯦꯌꯥꯔ ꯇꯦꯀꯔꯗꯤ ꯃꯥꯗꯤ ꯈꯪꯗꯦ ꯃꯥ ꯃꯥꯁꯨ ꯃꯥꯁꯨ ꯗꯨꯅꯤꯌꯥ ꯑꯗ ꯑꯗꯨꯝ ꯂꯩꯖꯕꯅꯦ ꯃꯥꯏ ꯋꯥꯈꯜꯂꯣꯟ ꯑꯝꯗ
ꯑꯣ
ꯃꯗꯨ ꯃꯥꯏ ꯃꯥꯒꯤ ꯔꯥꯏꯠ ꯑꯝꯗ ꯑꯗꯨꯝ ꯍꯤꯡꯕꯅꯤꯅ ꯀꯟꯅ ꯍꯥꯏꯔꯁꯨ
ꯎꯝ ꯑꯣ ꯍꯦꯔꯣ ꯁꯥꯔ ꯂꯩꯈ꯭ꯔꯕꯁꯤꯅꯦ ꯈꯜꯂꯤ
ꯃꯥꯁꯦ ꯑꯗꯨꯝ ꯃꯨꯛꯇꯅ ꯃꯥꯁꯦ ꯃꯥꯝ ꯊꯣꯛꯄ ꯑꯗꯨꯝ ꯇꯧ ꯂꯩꯔꯦ ꯑꯩꯈꯣꯏꯁꯨ ꯃꯨꯛꯇꯅ ꯑꯗꯨꯝ ꯀꯣꯏꯊꯤ ꯊꯤ ꯂꯩꯔꯅ
ꯎꯝ ꯎꯝ ꯃꯨꯛꯅꯧ ꯃꯨꯛꯅꯧ
ꯉꯔꯥꯡ ꯕꯣꯜ ꯌꯦꯡꯕ꯭ꯔꫭ
ꯉꯔꯥꯡ ꯕꯣꯜ ꯌꯦꯡꯉꯤꯕꯣ ꯃꯑꯣꯡ ꯃꯥꯜꯍꯜꯂꯝꯃꯒ ꯂꯣꯏꯁꯤꯟꯈ꯭ꯔꯦ
ꯂꯥꯏꯁꯤꯟꯒ꯭ꯔꯦ ꯀꯩꯅꯣ ꯑꯪꯒꯔꯥꯒꯤ ꯐꯦꯜꯂꯣ
ꯑꯪꯒꯔꯥꯥꯏ ꯐꯦꯜ ꯅ ꯐꯦꯜ ꯅꯠꯇꯦ ꯍꯣꯏ
ꯑ ꯕꯣꯜꯗꯣ ꯀꯩꯅꯣ ꯇꯧꯕ ꯉꯔꯥꯡꯒꯤꯗ ꯑꯥꯔꯖꯦꯟꯇꯤꯅꯥꯒꯤ ꯕꯣꯜ ꯃꯣꯏꯅ ꯂꯩꯔꯛꯄ ꯕꯣꯜꯅꯦꯕ
ꯑꯣ
ꯑꯗꯨꯗ ꯄꯣꯔꯔꯗꯤ ꯄꯨꯔ ꯆꯠꯈꯤꯗꯣꯏꯕ ꯃꯊꯪ ꯃꯈꯥ ꯁꯥꯅꯕ ꯐꯪꯍꯧꯔꯣꯏꯗꯣꯏꯕ ꯑꯗꯨꯗꯤ ꯊꯣꯛꯍꯟꯗ ꯌꯥꯗꯕ ꯑꯥ
ꯑꯩꯁꯨ ꯈꯟꯗꯤ ꯈꯟꯕ
ꯍꯥꯏꯇꯥꯔꯦ ꯑꯩꯈꯣꯏ ꯃꯣꯏ ꯃꯣꯏ ꯕꯕꯥꯁꯤꯡ ꯃꯣꯏ ꯑꯥꯔꯖꯦꯟꯇꯤꯅꯥ ꯂꯩꯔꯛꯄꯅꯤꯅ ꯄꯨꯔ ꯆꯠꯈꯤꯗꯣꯏꯕ ꯀꯞꯄꯤꯗꯥ ꯎꯗ꯭ꯔꯣ
ꯃꯦꯁꯤꯗꯨ ꯃꯊꯥꯗꯤ ꯁꯥꯔꯝꯃꯕꯅꯦ ꯃꯥ
ꯀꯞꯄꯤꯗꯨꯗꯤ ꯃꯥ ꯍꯥꯏꯗꯤ ꯃꯥ ꯕꯣꯜ ꯄꯨꯔ ꯆꯠꯂꯈ꯭ꯔꯒꯦ ꯇꯧꯔꯝꯃꯃꯦ
ꯎꯝ
ꯑꯗꯨꯣ ꯀꯞꯂꯤ ꯀꯞꯂꯤ ꯇꯧꯔ ꯊꯣꯛꯏꯍꯟꯈ꯭ꯔꯦꯅ ꯅꯝꯗꯅ
ꯊꯣꯏꯍꯟꯈ꯭ꯔꯦ ꯌꯥꯗꯦꯗ ꯃꯣꯏ ꯇꯧꯗꯣ
ꯊꯣꯏꯗꯕ ꯌꯥꯗꯕ ꯍꯥꯏꯗꯤ ꯑꯃꯔꯣꯝꯗꯗꯤ ꯌꯥꯏꯗꯤ ꯃꯈꯥ ꯋꯥꯔꯜ ꯀꯞꯇꯣ ꯗꯨꯝ ꯌꯦꯡꯅꯤꯡꯉꯤꯗꯅ ꯈꯣꯏꯖꯨ
ꯃꯥꯅꯦ ꯃꯥꯅꯦ ꯑꯗꯨꯕꯨꯗꯤ ꯃꯥꯅꯦ ꯃꯥꯅꯦ ꯆꯥꯛ ꯏꯁꯤꯡ ꯆꯥꯛ ꯏꯁꯤꯡ ꯆꯥꯔꯕꯣ
ꯆꯥꯗ꯭ꯔꯤꯗ ꯊꯣꯡ ꯍꯧꯕꯗ ꯉꯥꯏꯔꯤ
ꯑꯁ ꯀꯩꯅꯣꯅꯦ ꯊꯦꯡꯉꯤꯗ
ꯑꯩꯗꯤ ꯉꯁꯥꯏ ꯄꯨꯡ ꯃꯥꯄꯟ ꯑꯗꯨꯋꯥꯏꯗꯩ ꯊꯣꯛꯑꯣꯏꯗꯤ ꯍꯧꯖꯤꯛꯇ ꯆꯪꯨꯛꯇ ꯉꯥꯏꯔꯗꯤ ꯑꯃꯨꯛ ꯊꯣꯛꯎꯈꯤꯗꯣꯏꯅꯤ
ꯎꯝ ꯀꯩꯅꯣ ꯍꯥꯏꯁꯤꯕꯣ
ꯑꯩꯅ ꯂꯥꯏꯕ꯭ꯔꯦꯔꯤꯗ ꯑꯣꯏꯅ ꯑꯩꯈꯣꯏ ꯀꯥꯗꯨꯗꯤ ꯇꯨꯝꯕꯒ ꯆꯥꯕꯒ ꯇꯧꯔ ꯂꯩꯕ ꯀꯥ ꯑꯣꯏꯕꯅꯤꯅ ꯂꯩ ꯌꯥꯗꯕ ꯂꯥꯏꯕ꯭ꯔꯦꯔꯤꯗꯨ ꯑꯣꯏꯅ ꯂꯩꯔꯨꯝꯕ ꯍꯥꯏꯇꯥꯔꯦ
ꯑꯣ ꯅꯪ ꯅꯪ ꯁꯔꯨꯛ ꯈꯥꯛꯄꯤꯔꯝꯗ꯭ꯔꯤꯔꯕ ꯑꯗꯨꯒ
ꯑ ꯅꯠꯇꯦ ꯅꯠꯇꯦ ꯄ꯭ꯔꯣꯕꯤꯟꯅ ꯑꯃꯨꯛ ꯃꯗꯨꯒ ꯆꯥꯛ ꯆꯥꯅꯅꯦꯅ ꯆꯥꯛꯇꯤ ꯊꯣꯡꯉꯒ ꯆꯥꯛꯇꯣ ꯄꯨꯂꯞ ꯄꯨꯔꯈ꯭ꯔꯕ
ꯑꯁ ꯐꯖꯔꯦ
ꯃꯥꯅ ꯑꯗꯨꯝ ꯊꯣꯡꯖꯕꯅꯤꯅ ꯊꯣꯡꯕꯨꯗꯤꯀꯣ ꯑꯗꯣ ꯑꯗꯨꯝ ꯄꯨꯔ ꯆꯠꯈ꯭ꯔꯦ ꯑꯗ ꯑꯩꯈꯣꯏꯒꯤ ꯑꯩꯈꯣꯏꯠ ꯂꯦꯠ ꯃꯉꯥꯃꯒ ꯑꯃꯨꯛ ꯏꯕꯥꯅꯤꯃꯨꯛ ꯆꯥꯗꯕꯗ ꯃꯉꯥꯗ ꯇꯧꯔ ꯊꯣꯡꯕꯗꯨ
ꯑꯣ ꯃꯥ ꯅꯨꯄꯤꯒꯤꯅꯦ ꯍꯥꯏꯔꯗꯤ ꯐꯕꯅꯦ ꯊꯕꯛ
ꯐꯩꯌꯦ ꯐꯌꯦ ꯐꯩꯌꯦ ꯊꯣꯡꯉꯦ ꯑꯩ ꯉꯟꯇꯥꯅꯦ ꯑꯌꯨꯛ ꯉꯟꯇꯥ ꯑꯍꯤꯡꯒ ꯊꯦꯡꯅ ꯇꯣꯡꯈꯤꯕꯅꯦ
ꯑꯣ
ꯉꯟꯇꯥꯅꯦ ꯍꯧꯗꯣꯔꯛꯑꯦ
ꯑꯥ
ꯑꯗꯨꯒ ꯔꯥꯏꯁ ꯀꯨꯀꯔ ꯀꯩꯀꯥ ꯂꯈꯔꯦ ꯑꯗꯨ ꯀꯥꯟꯅꯤꯔꯨꯖ ꯃꯥꯏꯊꯥꯖꯔꯒ ꯊꯣꯡꯉꯒ ꯆꯠꯈ꯭ꯔꯦ
ꯑꯣ ꯑꯩꯈꯣꯏꯗꯤ ꯄꯨꯟꯁꯤꯁꯤꯗ ꯃꯥꯅ ꯑꯁꯨꯛ ꯀꯨꯏꯅ ꯂꯩꯃꯤꯟꯅꯩ ꯒ꯭ꯔꯦꯖꯨꯋꯦꯁꯟꯗꯒꯤ ꯂꯩꯃꯤꯟꯅꯔꯛꯏ ꯆꯍꯤ ꯑꯍꯨꯝ ꯃꯔꯤꯗꯤ ꯁꯨꯔꯛꯑꯕꯅꯦ ꯅꯣꯡꯃꯇ ꯆꯥꯛ ꯏꯟꯁꯥꯡ ꯆꯥꯗ꯭ꯔꯤꯌꯦ ꯃꯥꯅꯒ ꯊꯣꯡꯉꯒ ꯆꯥꯕ ꯑꯗꯣ ꯁꯤꯒꯤ ꯆꯥꯖꯔꯛꯇ꯭ꯔꯤꯌꯦ
ꯊꯣꯡꯉꯣ ꯍꯥꯏꯔꯒ ꯑꯩꯕꯨ ꯆꯥꯛ ꯊꯣꯡꯕ ꯃꯤꯔꯒ ꯇꯧꯁꯜꯂꯛꯑꯦ
ꯏꯁ ꯅ ꯇꯧꯕꯅꯤꯕꯨ ꯇꯧꯕꯅꯤ
ꯁꯤꯡꯖꯨꯐꯧ ꯃꯇꯨꯒꯗꯤ ꯃꯦꯠꯈꯥꯏꯗꯅ ꯁꯤꯡꯖꯨꯒꯁꯦ
ꯑꯩꯈꯣꯏ ꯁꯤꯗꯅ ꯃꯈꯨꯠ ꯍꯥꯝꯕ ꯐꯃꯨꯡꯗꯩ ꯀꯨꯝꯃꯛꯄꯤ
ꯃꯥꯏꯕꯣ ꯃꯔꯥꯏꯕꯛ ꯌꯥꯝ ꯐꯩ ꯃꯥꯏ ꯅꯨꯄꯤꯗꯣ
ꯐꯩꯌꯦ
ꯃꯥꯏ ꯃꯋꯥꯗꯨꯅ ꯊꯣꯡꯕ ꯆꯥꯛ ꯌꯦꯟꯁꯥꯡ ꯆꯥ ꯐꯪꯖꯔꯤ
ꯑꯗꯨꯕꯨꯗꯤ ꯃꯥꯁꯨ ꯁꯨꯆꯣꯡ ꯊꯣꯡꯗ꯭ꯔꯕꯅꯤꯅ ꯀꯥꯏꯗꯅꯕꯝꯗꯤ ꯊꯣꯡꯉꯨꯗ ꯌꯥꯗꯦꯗꯅ
ꯎꯝ
ꯑꯗꯨꯅ ꯑꯗꯨꯗ ꯑꯣꯏꯅ ꯊꯣꯡꯕꯖꯥꯠꯅꯦ ꯃꯥꯁꯦ
ꯑꯣ ꯍꯣ ꯑꯥꯗ ꯀꯨꯏꯅ ꯂꯩꯃꯤꯟꯅꯔꯛꯏꯗꯣ ꯆꯥꯛ ꯆꯥꯛ ꯊꯣꯡꯕ ꯇꯥꯏꯃꯤꯡ ꯍꯦꯛ ꯌꯧꯔꯛꯑꯕ
ꯎꯝ
ꯒꯦꯝ ꯁꯥꯟꯅꯈꯤꯗꯣꯏꯅꯦ ꯑꯗꯩꯗꯤ ꯑꯗꯩꯗꯤ ꯃꯌꯥꯝꯁꯤꯅ ꯇꯟꯗꯅ ꯀꯩ ꯍꯥꯏꯔꯔꯣꯏꯕ
ꯇ
ꯑꯩꯈꯣꯏꯗꯤ ꯂꯥꯃ ꯀꯧꯕꯧꯅꯤꯅ ꯆꯥꯗ ꯌꯥꯗꯕꯅꯤꯅ
ꯑꯗꯨꯅꯦ ꯇꯧꯔꯤꯁꯦ
ꯆꯥꯛ ꯂꯣꯏꯔꯝꯃꯅꯤ ꯆꯥꯛ ꯂꯣꯏꯔꯝꯃꯅꯤ ꯍꯥꯏꯕ ꯀꯥꯟꯗꯣ
ꯑꯥ
ꯑꯗꯨꯗꯅꯤ ꯃꯥꯅ ꯐꯖꯅ ꯍꯧꯒꯠꯂꯛꯑꯒ
ꯎꯝ
ꯆꯥꯈꯤꯗꯣꯏꯁꯦ
ꯑꯗꯒꯤ ꯑꯃꯨꯛ ꯑꯩꯈꯣꯏꯒꯤ ꯑꯩꯈꯣꯏꯒꯤ ꯃꯥꯒꯤ ꯇꯥꯏꯃꯤꯡꯁꯨ ꯂꯩ
ꯎꯥ
ꯆꯥꯛ ꯊꯣꯡꯉꯝꯗꯥꯏꯗꯤ ꯊꯣꯡꯕ꯭ꯔꯦ ꯆꯥꯛꯁꯦ ꯀꯩꯒꯨꯝꯕ ꯑꯩꯈꯣꯏ ꯃꯔꯤ ꯂꯩꯕꯁꯤꯗ ꯑꯃꯈꯛꯇꯅ ꯆꯥꯛꯁꯨ ꯊꯣꯡꯉ꯭ꯔꯅꯤ ꯌꯦꯟꯁꯥꯡꯁꯨ ꯊꯣꯡꯉ꯭ꯔꯦꯅ ꯈꯜꯂꯁꯦꯕ
ꯑꯥ
ꯑꯗ ꯑꯩꯈꯣꯏ ꯑꯍꯨꯝ ꯂꯦꯝꯍꯧꯔꯦꯗꯅ
ꯎꯝ
ꯀꯣꯟ ꯐꯦꯛꯄꯁꯦ ꯑꯃꯅ ꯐꯦꯡ ꯑꯃꯅ ꯆꯥꯝꯗꯣꯏꯅꯤꯗꯅ
ꯑꯥ
ꯑꯗ ꯃꯤ ꯑꯃꯗꯤ ꯐꯔꯛ ꯇꯥꯔ ꯂꯩꯍꯧꯔꯗ꯭ꯔꯥ
ꯑꯥ
ꯑꯗ ꯃꯥꯅ ꯇꯧꯗꯣꯏꯁꯦ ꯈꯨꯠ ꯍꯥꯝꯕ ꯊꯣꯛꯄꯁꯤꯗꯀꯣ
ꯑꯥ
ꯂꯥꯁꯇꯅꯦꯕ ꯊꯂꯛꯄꯁꯦ ꯑꯗꯨꯝ ꯅꯩꯔꯒ ꯐꯣꯟ ꯑꯃꯨꯛ ꯌꯦꯡꯁꯤꯟꯅꯅꯤ ꯑꯃꯃꯨꯛ ꯇꯧꯔꯅꯤ ꯀꯨꯏꯂꯩ ꯀꯨꯣꯏꯆꯠ ꯆꯠꯂ ꯂꯩꯗꯣꯏꯅꯦꯕ ꯀꯥ ꯃꯅꯨꯡꯁꯤꯗ ꯑꯗꯨꯒ ꯑ ꯀꯣꯜꯂꯤ ꯀꯩꯀꯥꯗꯊꯣꯛ ꯐꯦꯡꯍꯧꯈ꯭ꯔꯦ ꯍꯥꯏꯔ ꯀꯥꯟꯗ ꯇꯞꯅ ꯊꯣꯛꯂꯛꯇꯦꯕ ꯂꯧꯁꯤꯡꯗꯣ ꯂꯧꯁꯤꯡ ꯂꯧꯁꯤꯡꯗꯣ ꯃꯥꯒꯤ
ꯃꯥ ꯈꯔ ꯍꯩꯕꯅꯦ ꯃꯥ ꯑꯗꯨꯒꯨꯝꯕ ꯀꯨꯏꯅ ꯁꯥꯡꯅ ꯀꯨꯏꯅ ꯁꯥꯡꯅ ꯇꯧꯔꯛꯑꯕꯅꯤꯅꯀꯣ
ꯀꯨꯏ ꯑꯩꯈꯣꯏꯁꯨ ꯑꯗꯨꯝ ꯑꯗꯨꯝ ꯃꯥ ꯑꯃꯨꯛ ꯊꯣꯛꯂꯛꯄꯗꯤ ꯀꯃꯥꯏꯅ ꯉꯥꯏ ꯂꯩꯅꯤ ꯑꯗꯨꯅ ꯑꯗꯨꯝ ꯐꯦꯡꯗꯣꯛꯄꯅꯦꯕ
ꯃꯥ ꯅꯥꯎ ꯐꯖꯅ ꯆꯥꯎꯔꯦ ꯍꯥꯏꯔꯤꯅꯦ ꯃꯥꯗꯤ
ꯑꯁ ꯀꯥꯏꯗꯅꯣ ꯏꯟꯗꯤ ꯏꯟ ꯏꯟꯗꯨꯇ ꯉꯥꯏꯔꯦ ꯏꯟ ꯈꯤꯇ ꯏꯟꯕ ꯈꯛꯇ ꯉꯥꯏꯔꯦ ꯂꯣꯏ ꯑꯩꯈꯣꯏ ꯃꯉꯣꯟꯗ ꯋꯥꯠꯂꯛꯏꯁꯦ
ꯎꯝ ꯃꯉꯥꯜꯅ ꯑꯃꯨꯛ ꯊꯥꯏ ꯃꯉꯥꯜ ꯅꯃꯨꯛ ꯊꯥꯛ ꯅꯣꯏꯅ ꯑꯃꯨꯛ ꯊꯥꯛ ꯑꯍꯥꯎꯕꯁꯤꯅ ꯑꯍꯥꯎꯕꯗꯨꯅ ꯅꯨꯡꯇꯤꯒꯤ ꯆꯥꯔꯦ ꯍꯥꯏꯔꯤꯅꯦ
ꯑꯍꯥꯎꯕꯗꯤ ꯑꯍꯥꯎꯕꯗꯤ ꯑꯗꯨꯝ ꯀꯩ ꯍꯥꯏꯅꯤ ꯍꯩꯅꯗ꯭ꯔꯦ ꯍꯥꯏꯇꯥꯔꯦ ꯑꯗꯨꯝ ꯁꯨꯝ ꯅꯨꯡꯇꯤꯒꯤ ꯆꯥꯁꯤꯜꯂꯛꯄꯒꯤ ꯑꯃ ꯀ ꯑꯇꯣꯞꯄ ꯊꯣꯡꯒꯗꯕ ꯗ ꯏꯁꯥꯗ ꯍꯩꯅꯔꯛꯇꯕꯗꯣ
ꯑ
ꯑꯗꯨꯝ ꯍꯦꯕꯤꯠ ꯑꯣꯏꯔꯛꯄꯒꯤ ꯇꯥꯏꯞꯇ ꯇꯧꯈꯠꯂꯛꯑꯕꯅꯤ
ꯎꯝ
ꯃꯉꯥꯗ ꯑꯃꯨꯛ ꯆꯥꯅꯤꯡꯗ꯭ꯔꯒ ꯑꯩꯅ ꯑꯃꯨꯛ ꯆꯥꯅꯤꯡꯉꯛꯄ ꯑꯩꯅ ꯑꯃꯨꯛ ꯆꯥꯅꯤꯡꯗ꯭ꯔꯥ ꯃꯣꯏꯗ ꯑꯃꯨꯛ ꯆꯠꯅꯤꯡꯉꯛꯄ ꯑꯗꯨꯃꯥꯏꯅ ꯑꯃ ꯇꯧꯕ ꯂꯩꯔꯦ
ꯐꯖꯩꯌꯦꯕ ꯑꯗꯨꯃꯥꯏꯅ ꯇꯧꯔꯗꯤ ꯀꯨꯏꯅ ꯆꯠꯅꯤ ꯅꯣꯏ ꯅꯣꯏꯕꯨꯗꯤ ꯀꯩꯝ ꯇꯧꯔꯣꯏ ꯑꯩ ꯑꯩꯅ ꯄꯥꯈꯠꯄꯤꯔꯤꯁꯦ ꯃꯉꯥꯜꯗꯨꯅꯤ
ꯃꯉꯥꯜ ꯃꯉꯥꯜ ꯃꯉꯥꯜ ꯃꯉꯥꯜ ꯀꯧꯗ꯭ꯔꯕꯅꯦ ꯃꯥ
ꯎꯝ
ꯃꯥꯗꯤ ꯃꯉꯥꯜ ꯌꯨꯅꯤꯠ ꯑꯃ ꯌꯥꯎꯗ ꯌꯥꯗ꯭ꯔꯦ ꯃꯉꯥꯜ ꯌꯨꯅꯤꯠ ꯍꯥꯏꯅ ꯍꯥꯏꯗꯤ ꯀꯩꯒꯤꯅꯣ ꯍꯥꯏ ꯇꯥꯔꯗꯤ ꯃꯉꯥꯜ ꯌꯨꯅꯤꯠ ꯍꯥꯏꯁꯤꯗ ꯑꯩꯈꯣꯏ ꯁꯨꯝ ꯁꯥꯏꯟꯁꯇꯒ ꯌꯨꯅꯤꯠ ꯍꯥꯏꯔꯀꯥꯟꯗ ꯑꯩꯈꯣꯏ ꯈ꯭ꯋꯥꯏꯗꯒꯤ ꯀꯩ ꯍꯥꯏꯅꯤ ꯏꯁꯇꯦꯟꯗꯔꯠ ꯑꯣꯏꯕ ꯌꯨꯅꯤꯠ ꯍꯥꯏꯗꯤ ꯑꯗꯩ ꯍꯦꯟꯅ ꯄꯤꯛꯊꯗꯕꯤꯗ ꯑꯗꯨꯝ ꯃꯌꯥꯝꯒꯤ ꯀꯃꯟ ꯑꯣꯏꯕꯗꯨꯅꯤ ꯑꯗꯨꯅ ꯂꯩꯁꯦ ꯈ꯭ꯋꯥꯏ ꯄꯤꯛ ꯄꯤꯛꯊꯔꯕꯅꯦ ꯃꯉꯥ ꯌꯨꯅꯤꯠ ꯍꯥꯏꯁꯤꯗꯤ ꯃꯉꯥ ꯌꯨꯅꯤꯠ ꯍꯥꯏꯁꯤꯦ ꯆꯜꯂꯤꯂꯤꯁꯦ ꯃꯉꯥꯜꯅꯦ ꯃꯉꯥꯜ ꯃꯄꯨꯝꯗꯨꯝ ꯂꯩꯔꯦ ꯑꯗꯒꯤ ꯃꯥꯒꯤ ꯐꯦꯟ ꯑꯗꯒꯤ ꯃꯥꯒꯤ ꯃꯣꯝꯄꯥꯛ ꯃꯥꯒꯤ ꯃꯣꯝꯄꯥꯛ ꯐ ꯗ ꯀꯥꯡꯈꯟ ꯀꯩꯀꯥ ꯄꯨꯂꯞꯅꯦꯕ ꯑ ꯑꯄꯨꯟꯕꯗꯨꯅꯦꯕ ꯃꯉꯥ ꯌꯨꯅꯤꯠ ꯍꯥꯏ
ꯑꯥ
ꯑꯦꯝ ꯌꯨ ꯀꯧꯕꯅꯦ ꯍꯥꯏꯔꯤꯅ ꯑꯥ ꯃꯉꯥꯖꯅꯤ
ꯑꯣ
ꯃꯄꯨꯝꯅꯦ ꯃꯥꯥꯏ ꯃꯆꯦꯠ ꯃꯀꯥꯏ ꯌꯥꯗꯦ ꯃꯥ ꯃꯥ ꯃꯉꯥꯜ ꯍꯥꯏꯀꯥꯟꯗ ꯃꯥꯒꯤ ꯐꯦꯟ ꯃꯥꯒꯤ ꯃꯣꯄꯥꯛꯄꯤꯗ ꯀꯩꯀꯥꯗꯣ ꯑꯗꯨ ꯋꯥꯠꯄ ꯀꯌꯥ ꯌꯥꯗꯦꯕ ꯃꯉꯥꯗ ꯍꯥꯏꯔꯒꯗꯤ ꯃꯉꯥꯁꯤꯅꯤꯠꯇ ꯄꯨꯂꯞ ꯃꯄꯨꯝ ꯍꯥꯏꯇꯥꯔꯦ
ꯑꯣ ꯑꯗꯨꯒꯨꯝꯕ ꯑꯃ ꯂꯩꯕꯣꯔꯦ
ꯑꯥ ꯑꯩ ꯍꯥꯏꯔ ꯀꯥꯟꯗ ꯑꯩꯒꯤ ꯈꯨꯠ ꯁꯥ ꯀꯩꯀꯥ ꯌꯥꯎꯔꯤꯗꯅ ꯑꯗꯨꯃꯥꯏꯅ ꯁꯣꯏꯕ ꯌꯥꯗꯕꯤ ꯍꯥꯏꯇꯥꯔꯦ ꯂꯧꯊꯣꯛꯄꯂ ꯌꯥꯗꯕ ꯍꯥꯏꯇꯥꯔꯦ
ꯑꯣ
ꯃꯥ ꯑꯦꯝ ꯌꯨ ꯋꯥꯏꯁꯦ ꯑꯦꯝ ꯌꯨ ꯑꯦꯝ ꯌꯨ ꯋꯥꯏꯗꯣ ꯃꯥ ꯑꯣꯏ ꯂꯩꯔꯝꯃꯦ
ꯃꯥ ꯍ ꯂꯦꯝꯃꯦ ꯃꯥꯕꯨꯗꯤ ꯄꯣꯛꯈꯥꯏ ꯄꯣꯛꯈꯥꯏꯗꯧꯣꯔꯝꯅꯤ ꯃꯥꯕꯨꯗꯤ ꯅꯨꯡꯇꯤꯒꯤ ꯑꯍꯥꯎ ꯆꯥꯃꯟꯗꯅ ꯃꯁꯥꯗꯣ ꯅꯣꯡꯃꯇ ꯂꯝꯖꯦꯟ ꯆꯦꯟꯁꯤ ꯂꯥꯛꯑꯣꯁꯨ ꯌꯥꯗꯦ ꯁꯥꯟꯅꯁꯤ ꯂꯥꯛꯑꯣꯁꯨ ꯌꯥꯗꯦ ꯐꯃꯨꯡꯗꯨ ꯅꯨꯡꯉꯥꯏ ꯅꯨꯃꯤꯠ ꯇꯥꯕ ꯃꯥꯅ ꯇꯨꯝꯃꯦꯔꯦꯒ ꯀꯔꯤꯅꯣ ꯇꯧ ꯂꯩ
ꯃꯥꯏ ꯃꯥꯏ ꯃꯥꯏ ꯀꯩꯅꯣꯁꯦ ꯅꯨꯡꯗꯥꯡꯁꯦ ꯇꯨꯝꯃꯅꯦꯕꯀꯣ ꯈꯔ ꯊꯦꯡꯂꯞꯅ ꯑꯗꯒꯤ ꯉꯥ ꯍꯧꯒꯠꯂꯛꯑꯅꯤꯅ ꯆꯤꯟ ꯌꯥ ꯁꯦꯡꯇꯣꯛꯑꯅꯦꯕ ꯑꯗꯩ ꯆꯨꯔꯨꯞ ꯃꯆꯩ ꯑꯃ ꯊꯛꯑꯀꯥꯟꯗ ꯑꯃꯨꯛ ꯃꯥꯁꯦ ꯇꯨꯝꯃꯨꯕꯩ ꯋꯥꯏ ꯍꯥꯏꯔ ꯑꯃꯨꯛꯀ ꯑꯃꯨꯛ ꯇꯨꯝꯈꯤꯗꯣꯏꯅꯦꯕ
ꯑꯣ
ꯑꯗꯨꯅꯦ ꯃꯥ ꯃꯥꯏꯗꯤ ꯃꯥꯒꯤ ꯄ꯭ꯔꯣꯁꯦꯁꯁꯦ ꯑꯗꯩꯏ ꯅꯨꯡꯗꯥꯡ ꯋꯥꯏꯔꯝ ꯍꯧꯒꯠꯂꯅꯤ ꯑꯗꯩ ꯀꯩ ꯆꯥꯁꯤꯒꯦ ꯈꯣꯠꯁꯤꯒꯦ ꯈꯟꯅꯔꯅꯤ ꯑꯗꯩꯏ ꯌꯦꯟ ꯑꯃꯨꯛ ꯂꯩꯔꯨꯔꯒ ꯊꯣꯡꯕ
ꯎꯝ
ꯑꯗꯥꯒꯤ ꯑꯗꯨ ꯂꯣꯏꯔꯒ ꯈꯨꯠ ꯀꯩꯀꯥ ꯀꯣꯜ ꯂꯤꯛ ꯐꯦꯡ ꯂꫭꯏꯊꯣꯛꯑꯒ ꯖꯨꯋꯥꯔ ꯑꯃꯨꯛ ꯉꯥꯏꯍꯥꯛ ꯁꯟꯅꯕ
ꯑꯣ
ꯑꯗꯥꯒꯤ ꯆꯨꯔꯨꯞ ꯃꯆꯩ ꯑꯃ ꯊꯥꯛꯑꯒ ꯇꯨꯝꯈꯤꯕ ꯐꯤꯂꯝ ꯑꯃꯥ ꯑꯃꯅꯤ ꯌꯦꯡꯉꯒ ꯂꯣꯏꯔꯦ ꯑꯦꯝ ꯌꯨꯒꯤ ꯀꯩꯅꯣꯅꯦ ꯂꯥꯏꯞꯁ꯭ꯇꯥꯏꯜꯁꯦ
ꯑꯣ ꯃꯥꯏ ꯗꯦꯜ ꯂꯤꯔ ꯔꯨꯇꯤꯟ ꯖꯦ
ꯃꯥꯏ ꯗꯦꯜ ꯂꯤꯔ ꯔꯨꯇꯤꯟꯖꯦ ꯁꯤꯅꯤ
ꯎꯝ ꯕꯤꯔꯥꯅꯤꯍꯦ
ꯀꯥꯏꯕ ꯌꯥꯗꯕ ꯑꯩꯈꯣꯏꯒꯤ ꯑꯌꯨꯛꯀꯤ ꯅꯣꯡꯉꯥꯟꯕ ꯅꯨꯃꯤꯠ ꯊꯣꯛꯂꯛꯑꯒ ꯑꯃꯨꯛ ꯇꯥꯈꯤꯕ ꯑꯗꯨꯃꯥꯏꯅ ꯄꯨꯔꯥ ꯔꯨꯇꯤꯟ ꯍꯦꯛ ꯀꯥꯏꯕꯗ ꯑꯩꯈꯣꯏꯁꯦ ꯄꯨꯔꯥ ꯄ꯭ꯔꯤꯊꯤꯕꯤꯁꯦ ꯄꯣꯛꯈꯥꯏꯔꯛꯇꯣꯏꯅꯤꯗꯅ
ꯑꯗꯨꯗꯣ ꯍꯦꯛ ꯀꯥꯏꯔꯗ ꯃꯉꯥꯁꯤ ꯑꯃꯨꯛ ꯄꯣꯛ ꯂꯥꯎ ꯀꯥꯏꯍꯥꯟꯂꯛꯇꯨꯏꯅꯦ ꯀꯥꯏꯍꯟꯕ ꯑꯗꯨꯝ ꯊꯕꯛ ꯁꯨꯍꯟ ꯌꯥꯗꯦ ꯌꯥꯝ ꯀꯟꯅ ꯑꯩꯈꯣꯏ ꯄꯨꯂꯞ ꯗꯁꯥ ꯇꯥꯗꯣꯏꯅꯦꯕ
ꯑꯣ ꯑꯩꯅ ꯑꯝꯇꯪ ꯑꯩꯈꯣꯏꯗ ꯊꯕꯛ ꯁꯨꯁꯨ ꯂꯥꯎ ꯄꯨꯔꯦꯅꯦꯍꯦ
ꯎꯝ
ꯃꯥꯅ ꯇꯧꯕꯁꯦ ꯂꯣꯏꯔꯦꯕꯣ ꯊꯕꯛꯁꯨ ꯉꯝꯗꯗꯅ ꯃꯥꯅ ꯊꯕꯛꯄꯨꯗꯤ ꯀꯩꯁꯨꯝ ꯀꯟꯅ ꯋꯥꯕꯗꯤ ꯅꯠꯇꯦꯕ ꯑꯩꯈꯣꯏꯒꯤ ꯍꯪꯒꯥꯝ ꯍꯪꯒꯥꯝ ꯃꯇꯝꯗꯅꯤꯅꯦ ꯍꯪꯒꯥꯝ ꯒꯤ ꯀꯩꯅꯣꯗꯣ ꯊꯥꯎ ꯑ ꯊꯥꯎꯗꯣ ꯂꯣꯛꯀꯦꯅ ꯍꯪꯒꯥꯝ ꯃꯔꯨꯒꯤꯗꯣ ꯑꯗꯨꯗꯣ ꯃꯤ ꯇꯧꯔ ꯈꯥꯎꯍꯜꯂꯒ ꯄꯩꯔ ꯊ ꯄꯩꯔ ꯊꯝꯅꯕꯅꯦꯅ ꯇꯥꯁꯟꯕ ꯍꯥꯏꯇꯥꯔꯦ ꯑꯩꯈꯣꯏꯅ ꯑꯗꯨ ꯇꯥ ꯇꯥꯁꯟꯕꯩꯗꯨꯗ ꯃꯥꯅ ꯇꯧꯕꯁꯤ ꯂꯣꯏꯔꯦ ꯏꯃꯩ ꯃꯩ ꯍꯨꯃꯥꯡꯒ ꯆꯤ ꯆꯤ ꯀꯉꯦ ꯃꯥꯒꯤ ꯁꯣꯔ ꯋꯥꯃꯟꯕꯒꯤ ꯑꯩꯈꯣꯏꯒꯤ ꯇꯞꯕꯦꯠ ꯇꯞꯕꯦꯠ ꯍꯣꯟꯕꯤꯗꯣ ꯑꯗꯨ ꯇꯧꯈꯠꯂꯛꯑꯕꯅꯤ ꯀꯩꯅ ꯑꯗꯨ ꯇꯧꯈꯠꯂꯛꯑꯕꯅꯤ ꯀꯩꯅꯣꯅꯦ ꯑꯁ
ꯑꯗꯨꯃꯥꯏꯅꯁꯨ ꯑꯗꯨꯝ ꯇꯧꯅꯤꯗꯤ ꯀꯩꯅꯣꯗꯤ ꯃꯥꯗꯤ ꯃꯉꯛꯁꯨ ꯌꯥꯎꯗꯕꯅꯦꯕ ꯃꯥꯗꯤ ꯃꯆꯤꯟꯗꯒꯤ ꯃꯆꯤꯟ ꯍꯥꯏꯔꯒ ꯃꯆꯤꯟ ꯄꯥꯜꯂꯝꯃꯅꯤꯗꯅ
ꯑꯥ ꯑꯥ ꯃꯥꯅꯦ ꯃꯥꯅꯦ ꯑꯥ ꯑꯗꯨ ꯑꯩꯁꯦ ꯌꯦꯡꯕ ꯉꯥꯝ ꯑꯩꯁꯤ ꯌꯦꯡ ꯉꯥꯝꯗꯦꯅꯦꯍꯦ ꯃꯥ ꯑꯗꯨꯃꯥꯏꯅ ꯇꯧꯕꯗꯨꯗ ꯑꯗꯩꯗꯤ ꯑꯩꯅ ꯅꯨꯡꯉꯥꯏꯇꯗꯅ ꯅꯪ ꯁꯨꯔ ꯇꯧꯔꯣꯅꯣ ꯑꯩ ꯇꯧꯔꯛꯒꯦ ꯇꯧꯔꯒ ꯅꯥꯀꯟꯗꯥ ꯂꯩꯍꯥꯜꯂꯦ ꯃꯥꯁꯦ ꯍꯣꯏ ꯊꯕꯛ ꯃꯤꯒꯤꯗ ꯊꯕꯛ ꯁꯨꯕꯨ ꯂꯥꯛꯑꯕꯅꯤꯅ ꯁꯨꯝ ꯏꯀꯥꯏꯕꯗꯣ ꯐꯝꯕ ꯂꯩꯕ ꯈꯣꯠꯄ ꯇꯧꯕꯗꯣ ꯑꯗꯣ ꯈꯥꯛ ꯈꯥꯛꯕꯨꯗꯤ ꯑꯗꯨꯝ ꯌꯥꯎꯋꯦ ꯑꯗꯨꯁꯨ ꯑꯁ ꯅꯪ ꯌꯥꯝ ꯀꯟꯅ ꯌꯥꯎꯔꯨꯔꯅꯨ ꯑꯩ ꯑꯗꯨꯝ ꯇꯧꯖꯔꯒꯦ
ꯎꯝ ꯐꯩ ꯐꯩ ꯑꯗꯨ ꯐꯩ ꯅꯠꯇ꯭ꯔꯗꯤ ꯃꯥ ꯕꯦꯔꯥ ꯀꯥꯔꯛꯀꯅꯦꯕ ꯎꯝ ꯃꯥꯗꯤ ꯁꯣꯔꯗꫭ ꯃꯥꯏ ꯅꯥꯇꯣꯟ ꯈꯛꯇꯅ ꯎꯝ
ꯃꯥ ꯑꯃꯨꯛ ꯄꯨꯈꯠꯅꯗꯣꯔꯤꯕ ꯑꯥꯗ
ꯃꯥꯅꯦ ꯃꯥ ꯃꯥ ꯃꯇꯨꯡ ꯃꯅꯥꯎ ꯆꯠꯂꯔꯣꯏꯒꯦ ꯍꯥꯏꯈ꯭ꯔꯕꯅꯤꯅꯦ
ꯎꯝ
ꯋꯥꯁꯛꯈ꯭ꯔꯕꯅꯦ ꯃꯥ ꯊꯕꯛ ꯊꯕꯛꯀꯤ ꯊꯕꯛꯁꯤꯃ ꯇꯨꯔꯅꯤ ꯑꯗꯨꯒ ꯑꯩꯅ ꯈ꯭ꯋꯥꯏ ꯌꯥꯝ ꯅꯣꯛꯅꯤꯡꯉꯤꯁꯦ ꯃꯥꯁꯦ ꯕꯤꯖꯤꯅꯦꯁ ꯇꯧꯅꯤ ꯌꯦꯟ ꯉꯥꯅꯨ ꯂꯣꯏꯅꯤ ꯑꯣꯛ ꯂꯣꯏꯅꯤ ꯍꯥꯏꯁꯤꯗꯅꯅꯦ ꯑꯩ ꯃꯊꯥ ꯁꯥꯏꯁꯦ ꯃꯥꯁꯤ ꯑꯗꯨꯗꯤ ꯀꯃꯥꯏꯅ ꯇꯧꯗꯣꯏꯅꯣꯕꯗ ꯀꯃꯥꯏꯅ ꯃꯥꯅꯦ ꯑꯣꯏꯣꯏꯗꯤ ꯑꯗꯨꯅꯦ ꯍꯥꯏꯁꯦ ꯐꯔꯛ ꯇꯥꯅꯦꯕ ꯌꯥꯝ
ꯐꯔꯦ ꯍꯥꯏꯕꯨ ꯀꯩꯅꯣꯅꯦ
ꯑꯩꯈꯣꯏ ꯍꯦꯛ ꯀꯩꯅꯣꯗ ꯆꯥꯛ ꯆꯥꯏꯗꯅ ꯄ꯭ꯔꯣꯕ꯭ꯂꯦꯝ ꯃꯣꯏꯗ
ꯑꯥ
ꯑꯗꯣ ꯑꯌꯨꯛ ꯑꯌꯨꯛꯁꯤꯗ ꯄ꯭ꯔꯥꯕꯤꯟ ꯃꯣꯏꯗꯩꯅ ꯃꯣꯏꯕꯨ ꯑꯩꯈꯣꯏꯗꯩꯅ